ꯍꯜꯂꯣ ꯇꯥꯔꯕꯣ
ꯍꯜꯂꯣ ꯇꯥꯕ꯭ꯔꯣ ꯑꯣꯧ ꯇꯥꯔꯦ ꯇꯥꯔꯦ ꯆꯥꯛ ꯏ ꯁꯨꯡ ꯆꯥꯔꯕ ꯀꯃꯥꯏꯅ ꯇꯧꯔꯒꯦ꯫
ꯑꯣ ꯆꯥꯛꯁꯦ ꯀꯩꯅꯣ ꯇꯧꯕꯅꯦ ꯑꯩꯁꯦ꯫ ꯑꯗꯨꯝ ꯑꯩꯁꯦ ꯆꯧ ꯈꯤꯇꯪ ꯄꯥꯝꯃꯦꯕꯀꯣ ꯑꯗꯒꯤ ꯑꯗꯨꯝ ꯆꯧ ꯈꯤꯇꯪ ꯂꯩꯔꯑꯦ ꯑꯗꯨ ꯆꯧ ꯆꯥꯁꯤꯒꯤꯗ ꯉꯥꯏꯔꯦ꯫ ꯅꯨꯡꯉꯥꯏꯕꯒꯤ ꯆꯥꯛꯇꯨꯗꯤ ꯆꯥꯅꯤꯡꯗꯗꯅ ꯂꯩꯌꯦ ꯉꯥꯛꯇꯪ ꯑꯗꯨꯗꯣ ꯂꯣꯏꯕꯨꯗꯤ ꯂꯣꯏꯔꯦ ꯆꯥꯛꯆꯥꯥꯁꯦ ꯍꯧꯖꯤꯛ ꯀꯧꯕ ꯀꯧꯔꯛꯑꯝꯃꯕꯅꯦ ꯑꯩꯅ ꯉꯥꯏꯍꯥꯛꯇꯪ ꯂꯩꯔꯛꯈꯤꯒꯦꯅ ꯍꯥꯏꯈꯤꯕ ꯑꯗꯣ ꯃꯣꯏ ꯆꯥꯊꯣꯛꯑꯟꯕꯅꯤ ꯑꯗꯨꯒ ꯑꯩꯕꯨꯗꯤ ꯉꯥꯏꯍꯥꯛꯇꯪ ꯂꯩꯔ ꯆꯥꯔꯅꯤ ꯍꯥꯏꯕꯗꯤ꯫ ꯆꯥꯛꯁꯨ ꯂꯥꯑꯝꯗ꯭ꯔꯦꯕꯀꯣ꯫ ꯆꯥꯃꯤꯟꯅꯒꯗꯕꯗꯣ ꯂꯥꯝꯗ꯭ꯔꯤꯉꯩꯗ ꯆꯥꯁꯤꯟꯕꯗꯣ ꯃꯍꯥꯎ ꯂꯧꯕ ꯑꯃ ꯈꯪꯗꯦꯕ꯫
ꯑꯣ ꯀꯩ ꯌꯦꯟꯖꯥꯡ ꯊꯣꯡꯒꯦ ꯏꯃꯥꯟ ꯊꯣꯡꯉꯤꯔꯣ ꯀꯩ ꯀꯩ ꯃꯊꯦꯜ ꯊꯣꯡꯉꯤꯅꯣ ꯅꯨꯡꯗꯥꯡꯒꯤꯕꯣ
ꯑꯩꯈꯣꯏꯁꯦ ꯀꯩꯅꯣ ꯃꯊꯦꯜ ꯊꯣꯡꯉꯤꯅꯣ ꯑꯩ ꯈꯪꯗ꯭ꯔꯦ ꯈꯪꯗ꯭ꯔꯦ ꯍꯥꯏꯕꯗꯤ ꯆꯪꯉꯨꯗ꯭ꯔꯤꯕꯀꯣ ꯑꯩꯗꯣ ꯆꯥꯎꯈꯠꯅ ꯆꯪꯉꯨꯗꯕꯒꯤ ꯑꯗꯨꯝ ꯑꯩ ꯀꯥꯗꯁꯨ ꯉꯥꯏꯍꯥꯛ ꯐꯝꯃꯒ ꯈꯣꯠꯂꯒ ꯑꯃ ꯂꯩꯔꯝꯕꯅꯤꯅ꯫ ꯈꯪꯗ꯭ꯔꯦ ꯀꯩ ꯌꯦꯟꯁꯥꯡ ꯊꯣꯡꯉꯤꯅꯣ ꯑꯗꯨꯗꯤ ꯑꯗꯨ ꯀꯩꯅꯣ ꯇꯧꯅꯦꯗꯤ ꯍꯥꯏꯈꯤꯕꯅꯦ꯫ ꯑꯥ ꯉꯥ ꯂꯩꯔꯛꯄ ꯃꯥꯜꯂꯦꯕꯀꯣ ꯑꯗꯣ ꯉꯥꯗꯣ ꯃꯔꯨꯝ ꯌꯥꯝ ꯌꯥꯎꯔꯝꯃꯦ ꯑꯗꯨꯅ ꯃꯔꯨꯝꯗꯣ ꯉꯧꯅꯤ ꯈꯣꯠꯅꯤ ꯀꯥꯏꯅ ꯑꯗꯨꯃꯥꯏꯅ ꯍꯥꯏꯔꯞꯇꯤ ꯍꯥꯏꯅꯈꯤꯕꯨꯝ ꯇꯧꯕꯅꯦ꯫ ꯀꯩꯀꯩ ꯑꯂꯨ ꯈꯔ ꯍꯥꯞꯄꯒ ꯉꯥꯎꯔꯝꯗꯧ ꯃꯥꯜꯂꯦ ꯑꯩꯅ ꯈꯟꯕꯗ ꯉꯥꯔꯧꯕꯗꯣ ꯑꯗꯨꯝ ꯑꯗꯨꯅ ꯑꯣꯏꯔꯁꯤ ꯈꯣꯠꯂꯁꯦꯅ ꯍꯥꯏ ꯍꯥꯏꯒ ꯑꯃ ꯇꯧꯕꯅꯦ꯫ ꯑꯗꯣ ꯏꯔꯣ ꯑꯃꯅ ꯏꯔꯣꯜꯂꯝꯗꯧ ꯃꯥꯜꯂꯦ ꯍꯥꯏꯕꯗꯤ ꯑꯗꯨꯃꯥꯏꯅ ꯀꯥꯡꯉꯧꯒꯨꯝꯕ ꯇꯥꯏꯞꯇ ꯑꯗꯨ ꯇꯧꯔꯒꯗꯤ ꯏꯈꯣꯟꯕꯅ ꯄꯛꯅꯩꯗꯅꯀꯣ ꯑꯩꯈꯣꯏꯗꯤ ꯅꯨꯡꯗꯥꯡꯗꯨꯗꯤ ꯏꯔꯣꯟꯕꯅꯁꯨ ꯍꯦꯟꯅ ꯆꯥꯏꯌꯦꯕꯀꯣ ꯍꯥꯏꯕꯗꯤ ꯁꯨꯝ ꯑꯌꯨꯛꯇꯅ ꯊꯥꯎ ꯌꯥꯎꯕ ꯆꯥꯔꯒ꯭ꯔꯥ ꯆꯥꯔꯦ ꯆꯥꯗ꯭ꯔꯒꯅ ꯀꯥꯡꯁꯣꯏ ꯇꯧꯔꯦ ꯑꯗꯨꯣ ꯅꯨꯡꯗꯥꯡꯒꯤ ꯑꯗꯨꯝ ꯑꯅꯝꯕꯅ ꯏꯔꯣꯟꯕꯁꯦ ꯁꯨꯃꯥꯏꯅ ꯇꯧꯒꯜꯂꯦꯕꯀꯣ ꯑꯗꯣ ꯅꯣꯏꯒꯤꯗꯤ ꯀꯩꯀꯩ ꯏꯟꯖꯥꯡ ꯆꯥꯔꯒꯦ ꯀꯃꯥꯏꯅ ꯇꯧꯒꯦ꯫
ꯑꯧ ꯆꯞ ꯃꯥꯟꯅꯩꯌꯦ ꯍꯥꯏꯕꯗꯤ ꯑꯩꯈꯣꯏꯁꯨ ꯑꯗꯨꯝ ꯅꯨꯡꯗꯥꯡꯅꯀꯣ ꯑꯌꯥꯝꯕꯅ ꯏꯔꯣꯝꯕ ꯆꯥꯒꯜꯂꯦꯕ꯫ ꯑꯗꯒꯤ ꯑꯌꯨꯛ ꯅꯨꯡꯊꯤꯤꯟꯒꯨꯝꯕ ꯊꯕꯛꯁꯨ ꯇꯧꯊꯣꯛꯄ ꯑꯣꯏꯕꯅꯤꯅ ꯏꯔꯣꯟꯕꯁꯦ ꯑꯗꯨꯝ ꯍꯥꯏꯕꯗꯤ ꯑꯄꯨꯝ ꯑꯁꯥ ꯌꯥꯎꯋꯅ꯫ ꯍꯥꯏꯗꯤ ꯉꯥꯔꯤ ꯍꯥꯏꯁꯤꯗꯕꯨ ꯑꯗꯨꯝ ꯊꯕꯛ ꯏꯪꯈꯥꯡ ꯆꯠꯄꯗ ꯑꯄꯨꯝꯕ ꯆꯥꯕꯗ ꯐꯩ ꯐꯠꯇꯦ ꯁꯨꯝ ꯈꯟꯅꯕꯒꯤꯀꯣ ꯑꯗꯨꯗꯨꯅ ꯀꯩꯅꯣ ꯇꯧꯗꯦꯕ ꯀꯩ ꯍꯥꯏꯇꯥꯔꯦ ꯏꯔꯣꯝꯕꯁꯦ ꯆꯥꯟꯅꯗꯦꯕꯀꯣ ꯍꯣꯏ ꯆꯅ ꯐꯠꯇꯦ ꯍꯥꯏꯕꯃꯛꯁꯨ ꯌꯥꯗꯦ ꯅꯣꯡ ꯐꯥꯗꯣꯛꯀꯥꯟꯗꯤ ꯑꯗꯨꯝ ꯊꯕꯛ ꯏꯪꯈꯥꯡ ꯊꯣꯛꯄ ꯈꯣꯠꯄ ꯇꯧꯕ ꯀꯥꯟꯗ ꯇꯉꯥꯏꯐꯗ ꯆꯥꯏꯅꯀꯣ ꯑꯗꯨꯒ ꯑꯗꯨꯝ ꯅꯨꯡꯇꯤ ꯆꯥꯔꯤ ꯑꯩꯈꯣꯏꯒꯤ ꯆꯥꯕꯗꯣ ꯑꯗꯨꯗꯤ ꯑꯣꯏꯗꯦꯕꯀꯣ ꯑꯗꯨꯃꯥꯏꯅ ꯇꯧꯋꯦ ꯑꯗꯣ ꯅꯣꯏ ꯏꯃꯥꯅ ꯕꯖꯥꯔ ꯊꯧꯔꯤꯁꯦ ꯃꯥꯏ ꯊꯕꯛꯀꯤꯔꯣ ꯀꯩꯒꯤꯅꯣ ꯑꯗꯨꯗ ꯁꯨꯝ ꯍꯥꯏꯗꯤ ꯄꯩꯁꯥꯒꯨꯝꯕ ꯈꯣꯝꯕ ꯃꯔꯨꯞꯀꯨꯝꯕ ꯈꯣꯝꯕꯩ ꯊꯧꯕꯩ ꯊꯣꯛꯏꯔꯣ ꯀꯩ ꯇꯧꯕ ꯊꯣꯛꯏꯅꯣ꯫
ꯑꯁ ꯑꯩꯈꯣꯏ ꯃꯣꯏꯗꯤ ꯃꯔꯨꯞꯀꯨꯝꯕ ꯈꯣꯝꯕ ꯉꯝꯒꯗꯕ ꯃꯤ ꯅꯠꯇꯦ꯫ ꯗ ꯍꯥꯏꯕꯗꯤ ꯃꯣꯏꯗꯤ ꯀꯌꯥ ꯑꯗꯨꯃꯥꯏꯅ ꯃꯔꯨꯞꯀꯨꯝꯕ ꯈꯣꯡꯒꯗꯕ ꯃꯤꯒꯤ ꯏ ꯑꯣꯏꯗꯦꯕꯀꯣ ꯍꯥꯏꯕꯗꯤ ꯆꯤꯟ ꯈꯤꯇꯪ ꯌꯥꯎꯗꯦ ꯌꯥꯗꯦꯗꯅꯀꯣ ꯃꯣꯏ ꯃꯔꯨꯞ ꯀꯩꯀꯥ ꯍꯧꯒꯦ ꯈꯣꯠꯀꯦ ꯍꯥꯏꯔꯗꯤ ꯃꯣꯏꯗꯤ ꯑꯗꯨꯝꯕ ꯅꯠꯇꯦ꯫ ꯗ ꯑꯗꯨꯝ ꯑꯩꯈꯣꯏꯒꯤ ꯏꯅꯦ ꯑꯃꯒꯤ ꯄꯣꯠꯐꯝ ꯑꯃ ꯂꯩꯌꯦꯕꯀꯣ꯫ ꯑꯗꯨꯗ ꯃꯥꯗꯣ ꯑꯩꯈꯣꯏ ꯏꯅꯦꯗꯣ ꯍꯧꯖꯤꯛ ꯃꯥꯗꯣ ꯑꯇꯣꯞꯄ ꯑꯃꯁꯨꯡꯨꯝ ꯊꯕꯛ ꯀꯩꯀꯥ ꯇꯧꯕꯒꯤ ꯃꯥꯗꯣ ꯃꯐꯝ ꯄꯣꯠꯐꯝꯗꯣ ꯐꯝꯗꯕ ꯍꯥꯏꯇꯥꯔꯦ ꯍꯥꯡꯉꯒ ꯑꯗꯨꯝ ꯂꯩꯕ ꯃꯥꯁꯨ ꯊꯣꯛꯄ ꯉꯝꯗ꯭ꯔꯕ ꯊꯕꯛ ꯆꯛꯆꯤꯟꯕꯒꯤ ꯍꯥꯏꯇꯥꯔꯦ ꯑꯗꯨꯗꯒꯤ ꯁꯨꯝ ꯑꯩꯈꯣꯏ ꯃꯥꯁꯨ ꯐ꯭ꯔꯤꯗ ꯁꯨꯝ ꯂꯩꯕꯅꯤꯅ ꯃꯔꯛ ꯃꯔꯛꯇ ꯑꯗꯨꯝ ꯊꯥꯏꯅꯗꯒꯤ ꯍꯧꯔꯒ ꯑꯗꯨꯝ ꯏꯅꯦ ꯑꯗꯨꯅ ꯊꯕꯛ ꯆꯤꯜꯂꯒꯗꯤ ꯑꯗꯨꯝ ꯅꯣꯡ ꯐꯥꯗꯣꯛ ꯑꯗꯒꯤ ꯑꯌꯨꯛꯇ ꯑꯣꯏꯔꯁꯨ ꯅꯨꯡꯗꯥꯡꯗ ꯑꯣꯏꯔꯁꯨ ꯃꯍꯨꯠ ꯁꯤꯟꯕꯩꯇꯥꯏꯕꯗ ꯉꯥꯏꯍꯥꯛ ꯉꯥꯏꯍꯥꯛ ꯑꯗꯨꯝ ꯊꯣꯛꯄ ꯌꯥꯎꯋꯦꯕꯀꯣ ꯑꯗꯨꯃꯥꯏꯅ ꯑꯗꯨꯝ ꯌꯥꯎꯕꯅꯤꯅ ꯄꯣꯠ ꯆꯩꯗꯨꯁꯨ ꯈꯤꯇꯪ ꯈꯤꯇꯪꯒꯤ ꯅꯣꯂꯦꯖꯁ ꯂꯩꯕꯀꯣ ꯑꯗꯨ ꯑꯗꯨꯃꯥꯏꯅ ꯇꯧꯕꯒꯤ ꯑꯗꯨꯗꯤ ꯃꯥꯗꯣ ꯊꯣꯛꯄꯁꯨ ꯉꯝꯗ꯭ꯔꯕꯅꯤꯅ ꯑꯩꯈꯣꯏ ꯃꯃꯝꯁꯨ ꯊꯕꯛꯇꯣ ꯁꯨꯝ ꯀꯩꯝ ꯇꯧꯗꯅ ꯂꯩꯕꯅꯤꯅ ꯑꯗꯨꯝ ꯉꯍꯥ ꯉꯍꯥꯛ ꯊꯣꯛꯀꯦꯁꯨ ꯊꯣꯛꯑꯣꯅ ꯍꯥꯏꯕꯒꯤ ꯑꯗꯨꯝ ꯉꯥꯏꯍꯥꯛ ꯉꯥꯏꯍꯥꯛ ꯁ ꯑꯗꯨꯝ ꯊꯣꯛ ꯄꯛꯄꯅꯤꯗ ꯍꯥꯏꯗꯤ ꯄꯣꯠ ꯆꯩꯗꯣ ꯈꯤꯇꯪ ꯈꯤꯇꯪ ꯁꯨꯝ ꯌꯣꯟꯊꯣꯛꯄ ꯑꯣꯏꯅꯀꯣ ꯑꯗꯨꯃꯥꯏꯅ ꯇꯧꯕꯒꯤ ꯁꯨꯝ ꯊꯣꯛꯄꯅꯤꯗ
ꯏꯅꯦ ꯍꯥꯏꯁꯦ ꯑꯁꯣꯝ ꯅꯥꯀꯟ ꯕꯕꯥꯍꯣꯏꯒꯤ ꯃꯔꯤꯒꯤ ꯏꯅꯦ ꯑꯣꯏꯗꯣꯏꯔꯥ ꯅꯠꯇ꯭ꯔꯒꯅ ꯑꯁꯣꯝ ꯅꯥꯀꯟꯒꯤ ꯏꯃꯥ ꯍꯣꯏꯒꯤ ꯏꯅꯦ ꯑꯣꯏꯗꯣꯏꯔꯥ ꯑꯗꯨꯗꯨꯒ ꯑꯗꯨꯝ ꯊꯣꯛꯄꯒꯤ ꯑꯗꯨꯝ ꯄꯩꯁꯥ ꯅꯨꯡꯁꯥꯗꯤ ꯀꯃꯥꯏꯅ ꯇꯧꯅ ꯑꯗꯨꯝ ꯐꯪꯕ꯭ꯔꯥ ꯅꯠꯇ꯭ꯔꯒꯅ ꯃꯥꯥꯏ ꯅꯣꯡꯃꯒꯤ ꯇꯥꯕꯗꯩ ꯑꯗꯨꯝ ꯂꯧꯋꯔꯥ ꯀꯃꯥꯏꯅ ꯇꯧꯔꯤꯅꯣ
ꯀꯩꯅꯣ ꯇꯧꯏꯦ ꯑꯩꯈꯣꯏ ꯑꯩꯈꯣꯏꯕꯥꯒꯤ ꯃꯅꯥꯎꯅꯨꯄꯤ ꯀꯍ ꯑꯇꯣꯝꯕꯤꯅꯦꯕꯀꯣ ꯑ ꯑꯗꯨꯒ ꯄꯩꯁꯥ ꯅꯨꯡꯁꯥꯁꯦ ꯑꯗꯨꯝ ꯍꯣꯏ ꯈꯔ ꯈꯔ ꯑꯗꯨꯝ ꯅꯣꯡꯃꯒꯤ ꯍꯥꯏꯗꯤ ꯊꯣꯛꯄꯁꯨ ꯀꯨꯏꯗ꯭ꯔꯤꯕꯅꯤꯅ ꯑꯗꯨꯝ ꯀꯟꯅ ꯍꯩꯕ ꯈꯣꯠꯄꯁꯨ ꯑꯣꯏꯗꯕꯅꯤ ꯅꯤꯅꯅꯦ ꯑꯗꯨꯝ ꯃꯥꯒꯤ ꯅꯣꯡꯃ ꯑꯗꯨꯝ ꯍꯧꯖꯤꯛ ꯑꯩꯈꯣꯏ ꯃꯥꯅ ꯊꯣꯛꯑꯦ ꯍꯥꯏꯁꯦ ꯑꯩꯈꯣꯏ ꯏꯅꯦꯗꯨꯁꯨ ꯑꯗꯨꯝ ꯊꯣꯛꯇꯤ ꯊꯣꯛꯂꯦ ꯍꯥꯏꯌꯦꯕꯀꯣ ꯍꯥꯏꯕꯗꯤ ꯃꯄꯨꯝ ꯑꯣꯏꯅ ꯑꯗꯨꯝ ꯄꯨꯕꯗꯤ ꯅꯠꯇ꯭ꯔꯤꯕ ꯍꯥꯏꯇꯥꯥꯔꯦ ꯑꯗꯨꯝ ꯏꯅꯦꯗꯨꯅ ꯈꯤꯇꯪ ꯊꯦꯡꯅ ꯊꯣꯛꯂꯛꯄꯅꯤ ꯈꯪꯗꯦ ꯍꯥꯏꯕꯗꯤ ꯑꯗꯨꯃꯥꯏꯅ ꯈꯔ ꯂꯩꯕꯨꯗꯤ ꯑꯗꯨꯝ ꯁꯤꯟꯗꯣꯛꯅꯈꯤꯕꯁꯨ ꯌꯥꯏꯑꯕꯀꯣ ꯍꯧꯖꯤꯛꯀꯤ ꯑꯣꯏꯅꯗꯤ ꯏꯅꯦꯗꯨꯗꯤ ꯃꯔꯨ ꯈꯣꯝꯃꯦꯕꯀꯣ ꯑꯗꯨꯅ ꯃꯥ ꯃꯔꯨ ꯈꯣꯝꯕꯒꯤꯁꯨ ꯊꯣꯛꯇ ꯌꯥꯗꯕꯅꯤꯅ ꯑꯗꯨꯝ ꯊꯣꯛꯂꯛꯄ ꯑꯗꯨ ꯑꯗꯨꯃꯥꯏꯅ ꯊꯣꯛꯣꯂꯀꯥꯟꯗꯨꯗ ꯑꯃꯨꯛ ꯃꯥꯅ ꯉꯥꯏꯍꯥꯛ ꯑꯗꯨꯝ ꯐꯝꯃꯤꯟꯅꯕ ꯃꯕꯥꯅꯤ ꯑꯃꯨꯛ ꯅꯠꯇ꯭ꯔꯒ ꯑꯗꯨꯝ ꯑꯗꯨꯃꯥꯏꯅ ꯇꯧꯃꯤꯟꯅꯕꯅꯦ ꯄꯨꯔꯥ ꯃꯊꯟꯇ ꯀꯩꯅꯣ ꯇꯧꯕꯕꯨꯗꯤ ꯅꯠꯇ꯭ꯔꯦꯕꯀꯣ ꯑꯅꯝꯕꯕꯨꯗꯤ ꯃꯥꯅ ꯐꯝꯃꯒꯁꯨ ꯉꯁꯥꯏꯒꯤ ꯏꯅꯦꯁꯨ ꯑꯗꯨꯝ ꯊꯣꯛꯂꯛꯏꯑꯕꯀꯣ ꯃꯥꯒꯤ ꯃꯔꯨꯞꯀꯤ ꯈꯣꯝꯕꯒꯤ ꯂꯣꯏꯗꯤ ꯂꯣꯏꯗꯔꯤ ꯂꯣꯏꯗꯤ ꯂꯣꯏꯔꯛꯑꯅꯤ ꯍꯥꯏꯕꯅꯦ ꯑꯗꯨ ꯑ ꯑꯣꯏꯅ ꯑꯗꯨꯝ ꯊꯣꯛꯂꯛꯑꯒ ꯐꯝꯃꯤꯟꯅ ꯈꯣꯠꯄ ꯑꯗꯨꯃꯥꯏꯅ ꯇꯧꯕꯅꯤꯗ
ꯑꯣ ꯑꯗꯨ ꯍꯥꯏꯁꯦ ꯀꯩꯅꯣꯅ ꯍꯪꯕ꯭ꯔꯣ ꯕꯕꯥꯅ ꯍꯪꯕ꯭ꯔꯣ ꯅꯠꯇꯦ ꯍꯣꯏ ꯃꯥꯅ ꯍꯟꯕ꯭ꯔꯣ ꯑꯗ ꯀꯩꯅꯣꯅ ꯍꯟꯕ꯭ꯔꯣ ꯅꯣꯏ ꯏꯅꯦꯅ ꯍꯟꯕ꯭ꯔꯣ ꯀꯔꯝꯥꯏꯅ ꯍꯟꯒꯦ
ꯑꯉꯥꯡꯉꯗ ꯏꯅꯦ ꯑꯗꯨꯗꯤ ꯑꯩꯈꯣꯏ ꯑꯩꯈꯣꯏ ꯐꯥꯗꯔꯗꯤ ꯑꯩꯈꯣꯏ ꯐꯥꯗꯔꯅ ꯈ꯭ꯋꯥꯏ ꯑꯍꯟꯅ ꯍꯧꯖꯤꯛꯀꯤ ꯏꯅꯦꯗꯨꯅ ꯈ꯭ꯋꯥꯏ ꯑꯇꯣꯝꯕꯤꯅꯤꯗ ꯑꯩꯈꯣꯏ ꯏꯃꯥꯣꯏꯅ ꯍꯜꯂꯤꯗ ꯑꯗꯨꯗꯤ ꯏꯅꯦꯗꯨꯗꯤ ꯌꯥꯝ ꯑꯉꯥꯡꯉꯤꯗ ꯌꯥꯝ ꯑꯉꯥꯡ ꯍꯥꯏꯁꯦ ꯍꯣꯏ ꯑꯩꯈꯣꯏꯗꯤ ꯑꯩꯈꯣꯏ ꯕꯥꯒ ꯌꯦꯡꯅꯨꯔꯒꯗꯤ ꯌꯥꯝ ꯑꯉꯥꯡꯅꯦꯕ ꯑꯩꯈꯣꯏ ꯕꯥꯁꯤꯅ ꯃꯣꯏ ꯏꯃꯨꯡꯒꯤ ꯑꯍꯟꯅꯦꯕ ꯑꯩꯈꯣꯏ ꯏꯅꯦꯗꯨꯅ ꯈ꯭ꯋꯥꯏ ꯑꯇꯣꯝꯕꯤꯅꯦꯕ ꯃꯣꯏ ꯃꯆꯤꯟ ꯃꯅꯥꯎꯁꯦ ꯅꯨꯄꯥ ꯃꯔꯤ ꯅꯨꯄꯤ ꯑꯅꯤꯅꯦꯕ ꯃꯣꯏ ꯇꯔꯨꯛꯅꯦꯕꯀꯣ ꯃꯔꯛꯇ ꯂꯩꯇꯕꯕꯨꯗꯤ ꯌꯥꯎꯈ꯭ꯔꯦꯀꯣ ꯑꯗꯨ ꯑꯣꯏꯔꯒꯁꯨ ꯒꯦꯞꯇꯨ ꯐꯅꯌꯥꯝ ꯂꯩꯅꯔꯦꯕꯀꯣ ꯌꯥꯝ ꯍꯜꯂꯦ ꯑꯗꯨꯒꯤ ꯍꯟꯕꯒꯤꯕꯨꯗꯤ ꯑꯗꯨ ꯑꯣꯏꯔꯒꯁꯨ ꯏꯅꯦ ꯍꯣꯏꯖꯤꯅ ꯁꯨꯝ ꯈꯤꯇꯪ ꯍꯩꯌꯦꯕ ꯑꯃ ꯃꯣꯏꯗꯤ ꯀꯨꯏꯅꯁꯨ ꯁꯨꯝ ꯕꯖꯥꯔ ꯊꯣꯛꯂꯛꯑꯦꯕ ꯊꯣꯛꯄ ꯑꯣꯏꯕ ꯏꯅꯤ ꯍꯣꯏꯗꯨꯒ ꯑꯗꯨꯒꯤ ꯑꯗꯨꯝ ꯈꯔ ꯃꯤꯁꯨ ꯈꯔ ꯁꯨꯝ ꯉꯝꯊꯣꯛꯄ ꯍꯥꯏꯇꯥꯥꯔꯦꯀꯣ ꯑꯗꯨꯃꯥꯏꯅꯁꯨ ꯑꯣꯏꯕ ꯑꯗꯨꯅ ꯑꯗꯨꯝ ꯃꯥꯅ ꯑꯗꯨꯝ ꯍꯥꯏꯕꯗꯤ ꯑꯉꯥꯡ ꯑꯣꯏꯔꯒꯁꯨ ꯑꯍꯟꯒꯤ ꯔꯣꯜ ꯑꯗꯨꯝ ꯑꯣꯏꯔꯕꯗꯨ ꯇꯧꯔꯦꯕ
ꯑꯧ ꯆꯞ ꯃꯥꯟꯅꯩ ꯍꯥꯏꯕꯗꯤ ꯁꯨꯝ ꯕꯖꯥꯔ ꯀꯩꯀꯩ ꯈꯔ ꯊꯣꯛꯈꯤꯕꯁꯦ ꯍꯥꯏꯗꯤ ꯃꯃꯤꯠ ꯃꯅꯥꯏꯁꯨ ꯁꯤꯡꯕ ꯑꯣꯏꯗꯣꯏꯅꯤ ꯑꯗꯨꯝ ꯍꯥꯏꯗꯤ ꯑꯉꯥꯡ ꯑꯣꯏꯖ ꯇꯥꯔꯁꯨ ꯆꯞ ꯃꯥꯟꯩꯕꯀꯣ ꯑꯩꯈꯣꯏꯕ ꯃꯁꯨ ꯇꯧꯔꯤꯗ ꯉꯥꯏꯔꯦ ꯑꯩꯗꯤ ꯄꯨꯔꯥ ꯑꯍꯟ ꯑꯁꯥ ꯂꯩꯔꯦ ꯑꯗꯨ ꯃꯥꯗꯤ ꯍꯧꯖꯤꯛ ꯑꯍꯟꯗ ꯌꯨꯝ ꯄꯥꯟꯈ꯭ꯔꯕꯅꯤꯅ ꯑꯩꯈꯣꯏ ꯍꯥꯏꯗꯤ ꯑꯩꯁꯨ ꯅꯨꯄꯥꯗꯣ ꯃꯥ ꯌꯦꯡꯅꯕ ꯆꯍꯤ ꯇꯔꯥ ꯍꯦꯟꯅ ꯈꯦꯠꯅꯔꯤꯕꯅꯦꯕ ꯑꯗꯨ ꯇꯥꯔꯁꯨ ꯑꯍꯟꯗ ꯄꯥꯟꯈ꯭ꯔꯕꯅꯤꯅ ꯃꯣꯏ ꯕꯖꯥꯔꯗꯁꯨ ꯄꯣꯠ ꯆꯩ ꯐꯝꯕ ꯑꯣꯏꯕꯅꯤ ꯃꯥꯁꯨ ꯍꯨꯖꯤ ꯕꯖꯥꯔ ꯑꯗꯨꯝ ꯇꯥꯔꯦꯕ꯫ ꯀꫭꯕ ꯇꯥꯔꯦ ꯍꯥꯏꯕꯗꯤ ꯃꯥꯁꯨ ꯃꯔꯨꯞ ꯈꯣꯝꯗꯅ ꯈꯣꯠꯇꯅ ꯇꯧꯔꯒ ꯈꯔ ꯏꯪꯇꯞꯄꯝꯕꯗꯣ ꯍꯧꯖꯤꯛ ꯇꯦ ꯑꯃꯨꯛ ꯀꯩ ꯍꯥꯏꯅꯤ ꯌꯥꯝ ꯊꯧꯕꯒ ꯍꯥꯏꯗꯤ ꯑꯃ ꯌꯥꯎꯔꯛꯄꯗꯣ ꯍꯥꯏꯗꯤ ꯃꯤꯉꯣꯟꯗ ꯋꯥ ꯉꯥꯡꯉꯝꯕ ꯍꯥꯏꯗꯤ ꯀꯩꯅꯣ ꯇꯧꯕ ꯃꯌꯥꯝꯗꯣ ꯑꯩꯉꯣꯟꯗ ꯍꯧ ꯆꯩꯕ ꯌꯥꯎꯔꯕꯅꯤꯅ ꯋꯥ ꯉꯥꯡꯕ ꯕ ꯉꯝꯍꯟꯗꯦ ꯈꯣꯠꯇꯦ ꯇꯧꯔꯒ ꯑꯗꯨꯝ ꯑꯩꯉꯣꯟꯗꯐꯧ ꯆꯩꯕ ꯌꯥꯎꯋꯦ ꯑꯗꯣ ꯑꯩꯈꯣꯏ ꯆꯦ ꯍꯟꯗꯛꯀꯤ ꯂꯨꯍꯣꯡꯈꯤꯕꯒꯤ ꯄꯣꯠ ꯆꯩ ꯂꯩꯕ ꯃꯌꯥꯝꯗꯣ ꯈꯣꯏꯕꯦꯅ ꯂꯣꯏ ꯂꯩꯔꯤꯅꯦꯕꯀꯣ ꯍꯥꯏꯕꯗꯤ ꯃꯥꯅ ꯑꯣꯏꯅ ꯊꯧꯗꯥꯡꯗꯣ ꯌꯥꯝ ꯆꯥꯎꯅ ꯄꯨꯕꯤꯈꯤꯕꯗꯣ ꯑꯗꯨꯃꯥꯏꯅ ꯇꯧꯋꯦ ꯑꯈꯣꯏꯅ ꯈꯣꯏ ꯃꯤꯠꯇꯗꯤ ꯆꯠꯅꯄꯤꯅꯤ ꯀꯥꯏꯅ ꯈꯜꯂꯒ ꯑꯗꯨꯝ ꯀꯩꯁꯨꯝꯇꯒ ꯍꯩꯔꯝꯃꯣꯏꯗꯕ ꯃꯥꯟꯕꯗꯣ꯫ ꯍꯩꯗꯤ ꯑꯉꯥꯡ ꯑꯣꯏꯗ ꯇꯥꯔꯁꯨ ꯌꯥꯝ ꯊꯧꯕꯗꯣ ꯍꯥꯏꯕꯗꯤ ꯌꯨꯝ ꯌꯥꯗꯕ ꯃꯥꯏ ꯆꯤꯟꯐꯝ ꯆꯤꯟꯐꯝꯗꯨꯅ ꯑꯗꯒꯤ ꯂꯩꯔꯨꯔꯤꯕ ꯐꯤꯕꯝꯗꯨꯅ ꯌꯥꯗꯕꯒꯤꯀꯣ ꯑꯗꯨꯝ ꯑꯍꯟ ꯂꯃꯟ ꯑꯗꯨꯝ ꯑꯣꯏꯈ꯭ꯔꯦ ꯍꯥꯏꯇꯥꯔꯦ꯫
ꯍꯣꯏ ꯌꯥꯗꯕꯅꯦ ꯑꯗꯨꯅꯦ ꯑꯗ ꯒꯤ ꯑ ꯈꯤꯇꯪꯁꯨ ꯑꯗꯨꯝ ꯅꯨꯄꯤꯅꯕꯨꯗꯤ ꯈꯤꯇꯪ ꯍꯦꯟꯕꯅꯦꯕꯀꯣ ꯍꯩ ꯁꯤꯡꯖꯤꯟꯕꯁꯦ꯫ ꯈꯤꯇꯪ ꯍꯩ ꯁꯤꯡꯈꯤꯕ ꯃꯤꯗꯗꯤ ꯍꯥꯏꯇꯥꯔꯦꯀꯣ ꯑꯗꯨꯒ ꯑꯗꯨꯃꯥꯏꯅꯁꯨ ꯑꯣꯏꯗꯣꯏꯅꯤ ꯑꯗꯨꯒ ꯍꯥꯏꯗꯤ ꯃꯥꯅ ꯄꯥꯜꯂꯤꯗꯨꯁꯨ ꯅꯪꯅ ꯍꯟꯖꯩ ꯍꯥꯏꯕ ꯋꯥꯅꯤ ꯅꯨ ꯄꯥꯗꯨꯗꯤ ꯑꯃꯨꯛ ꯃꯥꯅꯗꯤ ꯍꯟꯅꯦꯕ ꯅꯣꯏꯗꯒꯤ ꯈꯔꯗꯤꯀꯣ ꯑꯗꯨꯅ ꯁꯨꯝ ꯀꯩ ꯍꯥꯏꯅꯤ ꯑꯍꯟꯁꯨ ꯑꯎꯝ ꯑꯣꯏꯅ ꯏꯃꯣꯏ ꯏꯃꯨꯡꯗꯨꯒꯤꯁꯨ ꯑꯍꯟ ꯑꯣꯏꯔꯝꯕꯅꯤ ꯃꯥꯅ ꯃꯧꯗꯣ ꯑꯗꯨꯅ ꯁꯨꯝ ꯑꯍꯟꯅ ꯂꯧꯈ꯭ꯔꯕꯅꯤꯅ ꯀꯩ ꯍꯥꯏꯅꯤ ꯃꯥꯁꯨ ꯑꯗꯨꯝ ꯃꯌꯥꯝꯅ ꯑꯍꯟ ꯆꯤꯡꯉꯤꯗꯅꯀꯣ ꯏꯇꯩꯃꯕꯨ ꯍꯥꯏꯒꯦꯔꯥ ꯏꯆꯦꯕꯨ ꯍꯥꯏꯒꯦꯔꯥ ꯑꯗꯨꯃꯥꯏꯅ ꯇꯧꯗ ꯌꯥꯗꯗ ꯁꯨꯝ ꯇꯧꯈ꯭ꯔꯕꯅꯤꯅ꯫ ꯍꯥꯏꯕꯗꯤ ꯑꯗꯒꯤ ꯃꯣꯏꯅ ꯑꯗꯨꯝ ꯈꯤꯇꯪꯁꯨ ꯍꯦꯟꯕꯅꯦꯕ ꯀꯩꯅꯣ ꯇꯧꯕꯁꯦ꯫ ꯑꯩꯈꯣꯏꯗꯒꯤ ꯑꯗꯨꯝ ꯈꯤꯇꯪ ꯍꯦꯟꯕꯅꯦ ꯍꯥꯏ ꯇꯥꯔꯦ ꯑ ꯃꯣꯏꯅ ꯑ ꯃꯁꯥꯒꯤ ꯈꯔ ꯄꯤꯊꯣꯛꯂꯛꯄ ꯍꯥꯏꯒꯗ꯭ꯔꯥ ꯏꯃꯨꯡ ꯏꯃꯨꯡ ꯈꯣꯟꯖꯤꯟꯕ ꯍꯕꯁꯦ ꯃꯣꯏꯅ ꯈꯤ ꯈꯤꯇꯪ ꯍꯦꯜꯂꯦꯕꯀꯣ ꯑꯗꯨꯝ ꯑꯗꯣ ꯑꯗꯨꯃꯥꯏꯅꯁꯨ ꯇꯧꯕꯒꯤ ꯑꯣꯏꯗꯣꯏꯅꯦ ꯑꯗꯨꯒ ꯎꯝ ꯍꯣꯏ ꯑꯗꯨꯕꯨꯗꯤ ꯈꯪꯉꯦ ꯃꯥ ꯍꯟꯗꯛ ꯑꯩꯅ ꯑꯥ ꯄꯣꯠꯆꯩꯗꯣ ꯂꯥꯡꯊꯣꯛ ꯂꯥꯡꯁꯤꯟ ꯇꯧꯔꯝꯒꯅꯤ ꯍꯥꯏꯕ ꯇꯧꯒꯦ ꯍꯥꯏꯔꯛꯄꯗ ꯑꯗꯨꯅ ꯇꯧꯔꯝꯃꯅꯤ ꯁꯣꯏꯗ꯭ꯔꯦꯅ ꯑꯗꯨꯝ ꯈꯟꯕꯗꯣ ꯍꯥꯏꯕꯗꯤ ꯀꯩꯅꯣ ꯇꯧꯕ ꯑ ꯑꯩ ꯅꯨꯡꯗꯥꯡ ꯑꯃ ꯂꯥꯛꯄꯗꯣ ꯂꯨꯍꯣꯡꯕ ꯅꯨꯃꯤꯠꯀꯤ ꯑꯗꯨꯗꯣ ꯑꯗꯨ ꯑꯗꯨ ꯎꯕꯗ ꯑꯗꯨꯝ ꯍꯥꯏꯕꯗꯤ ꯃꯥꯅ ꯇꯧꯕꯒꯤ ꯃꯑꯣꯡꯗꯨ ꯎꯕꯗ ꯑꯗꯨꯝ ꯑꯌꯥꯝ ꯀꯟꯅ ꯀꯩꯅꯣ ꯇꯧꯔꯦ ꯍꯥꯏꯕꯗꯣ ꯑꯗꯨꯝ ꯈꯪꯕꯗꯣꯀꯣ ꯊꯕꯛ ꯏꯪꯈꯥꯡ ꯂꯥꯡꯊꯣꯛ ꯈꯣꯠꯇꯣꯛꯄꯗꯣ ꯁꯠ ꯁꯠ ꯁꯠ ꯁꯠ ꯌꯥꯝ ꯍꯩꯁꯤꯡꯅ ꯇꯧꯔꯛꯄꯗꯣꯀꯣ ꯑꯗꯨꯅ ꯑꯗꯨꯝ ꯈꯪꯉꯤꯗ ꯑꯗꯨꯕꯨꯗꯤ ꯈꯤꯇꯪ ꯎꯕꯗ꯫
ꯑꯗꯒꯤ ꯑꯩꯈꯣꯏ ꯏꯆꯤꯟꯅꯨꯄꯤ ꯑꯃ ꯑꯥꯗ ꯈꯔ ꯂꯥꯞꯅ ꯄꯥꯟꯕꯗꯣ꯫ ꯃꯥꯅ ꯑꯃꯨꯛ ꯄꯨꯔꯥ ꯄꯨꯡ ꯄꯪꯅꯦꯕ ꯑꯗꯒꯤ ꯃꯥꯅ ꯄꯥꯜꯂꯤ ꯅꯨꯄꯥꯗꯨꯁꯨ ꯑꯃꯨꯛ ꯑꯍꯥꯟ ꯑꯣꯏꯖꯩ ꯍꯥꯏꯇꯥꯥꯔꯁꯨ ꯃꯣꯏ ꯏꯃꯨꯡꯒꯤ ꯑ ꯇꯣꯟꯕ ꯑꯣꯏꯕꯒꯤ ꯀꯩ ꯍꯥꯏꯅꯤ ꯑꯗꯨꯝ ꯈꯔ ꯂꯨꯅ ꯆꯥꯟꯅ ꯀꯦꯊꯣꯛꯅ ꯇꯧꯕꯒꯤ ꯑꯗꯨꯝ ꯍꯥꯏꯗꯤ ꯊꯕꯛ ꯏꯪꯈꯥꯡꯁꯨ ꯍꯩꯇꯕ ꯑꯃꯥꯁꯨ ꯍꯩꯇꯕ ꯑꯗꯨꯝ ꯈꯪꯗꯦ ꯃꯣꯏꯒꯤ ꯃꯕꯥꯥꯟꯁꯤꯅ ꯀꯃꯥꯏꯅꯥꯔꯤꯅꯣ ꯈꯪꯗꯦ꯫ ꯄꯣꯠ ꯆꯩ ꯄꯤꯈꯤꯕꯁꯦ ꯅꯣꯡꯃꯗ ꯂꯣꯏ ꯂꯣꯏꯁꯤꯟꯕꯤ ꯇꯧꯕꯗꯣ ꯑꯗꯨꯃꯥꯏꯅ ꯇꯧꯗꯣꯏꯅꯦꯕ꯫ ꯑ ꯆꯠꯂꯝꯗꯥꯏꯗꯁꯨ ꯑꯗꯨꯝ ꯅꯨꯡꯉꯥꯏꯇꯦ ꯑꯗꯨ ꯑꯣꯏꯇꯥꯔꯁꯨ ꯀꯩ ꯍꯥꯏꯅꯤ ꯀꯩꯅꯣꯐꯧ ꯂꯩꯔ ꯄꯤꯔꯕꯅꯦꯕ ꯁꯔꯞ ꯑꯩꯈꯣꯏ ꯁꯤꯖꯤꯟꯅꯅꯕ ꯅꯣꯡꯃ ꯁꯤꯖꯤꯟꯅꯕ ꯁꯔꯞ ꯊꯥꯎ ꯁꯥꯄꯣꯟꯐꯥꯎ ꯂꯩꯔ ꯄꯤ ꯄꯤꯔꯕꯅꯦ ꯍꯥꯏꯕ ꯃꯣꯏꯗꯣ ꯈꯪꯗꯦ ꯈꯤꯇꯪꯁꯨ ꯋꯥꯏꯑꯦꯕꯀꯣ ꯑꯗꯨꯑꯣꯏ ꯇꯥꯔꯒꯁꯨ ꯈꫭꯏ ꯕꯦꯝꯅꯁꯨ ꯃꯐꯤ ꯃꯔꯣꯟꯒ ꯂꯩꯕꯤꯗꯅ ꯑꯗꯒꯤ ꯑꯗꯩ ꯑꯗꯨꯝ ꯇꯧꯕꯅꯤ ꯍꯥꯏꯗꯤ ꯅꯍꯥꯟꯃꯨꯛꯁꯨ ꯑꯗꯨꯝ ꯃꯣꯏꯗꯥ ꯆꯠꯂꯒ ꯆꯦꯡ ꯆꯥꯛꯀꯠ ꯊꯦꯟꯗꯅ ꯈꯣꯠꯇꯅ ꯑꯗꯨꯝ ꯇꯧꯕꯅꯦꯕ꯫ ꯑꯗꯨꯝ ꯋꯥꯔꯕꯅꯤꯅ ꯑꯗꯨꯝ ꯀꯩꯅꫭꯝ ꯂꯥꯞꯅꯈ꯭ꯔꯕꯅꯤꯅ ꯅꯤꯡꯉꯣꯏ ꯃꯁꯦꯟꯁꯦ ꯑꯗꯨꯝ ꯅꯨꯡꯁꯤꯅꯩꯗꯅꯀꯣ꯫ ꯑꯗꯨꯃꯥꯏꯅ ꯇꯧꯋꯦꯕꯀꯣ꯫
ꯍꯣꯏ ꯑꯗꯨꯅꯦ ꯑꯗꯨꯝ ꯂꯩꯌꯦ ꯑꯗꯨꯅꯦ ꯉꯁꯥꯏ ꯑꯩ ꯍꯥꯏꯗꯣ ꯅꯨꯄꯥꯗꯨꯅ ꯑꯃꯨꯛ ꯑꯇꯣꯝꯕ ꯑꯣꯏꯔꯝꯕꯒꯤꯅꯦꯕ꯫ ꯃꯥꯅꯁꯨ ꯑꯍꯟ ꯑꯣꯏꯁꯤꯟꯕꯒꯤ ꯔꯣꯜ ꯂꯧꯗ꯭ꯔꯕꯅꯤꯅ ꯁꯣꯝꯗꯁꯨ ꯑꯍꯟ ꯂꯧꯁꯤꯟꯕꯒꯤ ꯔꯣꯜ ꯂꯧꯗꯕꯗꯨꯀꯣ ꯅꯨꯄꯤꯗꯣ ꯑꯗꯨꯒꯤꯁꯨꯅꯦꯕ ꯃꯦꯟ ꯑꯣꯏꯅ ꯑꯣꯏꯗꯣꯏꯗꯣ ꯑꯗꯨꯒ ꯍꯣꯏ ꯃꯁꯥ ꯏꯁꯥꯒꯤ ꯑꯗꯨꯝ ꯈꯤꯇꯪ ꯋꯥꯠꯆꯕ ꯃꯤꯁꯨ ꯑꯗꯨꯝ ꯂꯩꯇꯕꯗꯤ ꯅꯠꯇꯦꯕ ꯂꯩꯀꯣ ꯑꯗꯨꯃꯥꯏꯅꯁꯨ ꯑꯣꯏꯔꯝꯕꯁꯨ ꯌꯥꯏ ꯑꯗꯣ ꯍꯣꯏ ꯇꯝ ꯇꯝꯅ ꯑꯗꯨꯝ ꯃꯣꯏꯁꯨ ꯀꯩꯅꯣ ꯇꯧꯖꯔꯛꯀꯅꯤ ꯑꯗꯨꯕꯨꯗꯤ ꯁꯨꯝ ꯑꯥ ꯄꯥꯜꯂ ꯄꯥꯜꯂꯒ ꯁꯨꯝ ꯊꯦꯡꯅ ꯊꯦꯡꯅꯔꯒ ꯈꯔ ꯈꯔꯕꯨꯗꯤ ꯀꯩꯅꯣ ꯇꯧꯖꯔꯛꯀꯅꯤ ꯍꯦꯟꯒꯠꯆꯔꯛꯀꯅꯤꯗ ꯑꯗꯨꯕꯨꯗꯤ
ꯎꯝ ꯍꯣꯏꯅꯤ ꯒꯌ꯭ꯥꯟ ꯇꯥꯗꯦꯗ ꯍꯥꯏꯗꯤ ꯅꯤꯉꯣꯟꯁꯨ ꯑꯗꯨꯝ ꯆꯞ ꯃꯥꯟꯅꯩ ꯀꯥꯏꯗ ꯇꯝꯃꯨꯗꯣꯏꯅꯣ ꯀꯥꯏ ꯂꯩ ꯑꯗꯨꯅ ꯒ꯭ꯌꯥꯟ ꯇꯥꯕꯅꯣ ꯅꯠꯇ꯭ꯔꯥ ꯆꯞ ꯃꯥꯟꯅ ꯑꯗꯨꯝ ꯍꯥꯏꯗꯤ ꯃꯥꯥꯏ ꯃꯥꯏ ꯀꯩꯅꯣꯁꯦ ꯍꯥꯏꯗꯤ ꯀꯩꯅꯣ ꯂꯩ ꯍꯥꯏꯇꯥꯔꯦ ꯃꯥꯥꯏ ꯃꯥꯅ ꯀꯩꯅꯣ ꯍꯥꯏꯗꯤ ꯃꯥꯏ ꯃꯥꯅ ꯄꯤꯔꯛꯄꯗꯣ ꯑꯗꯨꯝ ꯆꯠꯇꯣꯏꯅꯦꯕ ꯅꯛꯅ ꯂꯩꯕ ꯌꯥꯎꯋ ꯂꯥꯞꯅ ꯂꯩꯕ ꯌꯥꯋ ꯅꯪꯕꯨꯗꯤ ꯅꯨꯡꯁꯤꯖꯥꯠꯅꯤꯗ ꯅꯨꯄꯤ ꯉꯩꯁꯦ
ꯍꯣꯏ ꯑꯗꯨꯅꯦ ꯍꯥꯏꯕꯗꯤ ꯁꯤꯗ ꯇꯥꯔꯅꯤ ꯍꯥꯏꯕꯗꯣ ꯍꯥꯏꯕ ꯉꯝꯕ ꯅꯠꯇꯦ ꯈꯔ ꯃꯣꯏꯗꯤ ꯑꯗꯨꯅ ꯑꯗꯨꯝ ꯈꯤꯇꯪ ꯐꯕ ꯃꯐꯝꯗ ꯂꯩꯔꯨꯔꯒ ꯃꯔꯥꯏꯕꯛꯀꯤ ꯑꯗꯨꯝ ꯅꯨꯡꯉꯥꯏꯖꯔꯦ ꯈꯤꯇꯪ ꯋꯥꯕ ꯃꯐꯝꯗ ꯐꯪꯉꯨꯔꯁꯨ ꯎꯄꯥꯏ ꯂꯩꯇꯦ ꯅꯠꯇ꯭ꯔ ꯑꯗꯨꯝ ꯊꯦꯡꯅꯕ ꯇꯥꯕꯅꯤ ꯆꯠꯂꯕꯅꯤꯅ ꯑꯗꯨꯃꯥꯏꯅ ꯍꯥꯏ ꯇꯥꯕꯅꯤ ꯑꯗꯣ ꯃꯗꯥꯎ ꯈꯔ ꯈꯪꯗꯦ
ꯑꯩ ꯉꯁꯥꯏ ꯑꯩ ꯏꯅꯦ ꯍꯥꯏꯔꯛꯄꯗꯨꯗ ꯑꯩꯈꯣꯏ ꯅꯤꯅꯦꯒ ꯍꯥꯏꯔꯗꯤ ꯑꯃꯨꯛ ꯈꯤꯇꯪꯒ ꯅꯍꯥꯟ ꯃꯥꯟꯕꯗꯣ ꯑꯩꯈꯣꯏ ꯏꯅꯦꯒ ꯍꯥꯏ ꯍꯥꯏꯇꯥꯥꯔꯗꯤ ꯑꯩꯈꯣꯏꯅ ꯀꯧꯕꯁꯦ ꯏꯅꯦꯒ ꯍꯥꯏꯔ ꯀꯥꯟꯗꯗꯤ ꯑꯩꯈꯣꯏ ꯈꯔ ꯑꯍꯜ ꯂꯃꯟꯗ ꯑꯗꯨꯃꯥꯏꯅ ꯍꯥꯏꯐꯦꯠ ꯀꯧꯕꯒꯤ ꯃꯑꯣꯡꯗ ꯇꯧꯔꯤꯅ ꯑꯗꯨꯗꯣ ꯅꯪꯅ ꯏꯅꯦ ꯍꯥꯏꯔꯛꯄꯗ ꯑꯗꯨꯝ ꯈꯔ ꯑꯍꯟꯜ ꯃꯥꯥꯟꯅ ꯂꯧꯈꯤꯕ ꯍꯥꯏꯇꯥꯔꯦ ꯑꯗꯨꯒꯤꯅꯦ ꯉꯁꯥꯏ ꯅꯪꯉꯣꯟꯗ ꯍꯪꯉꯛꯏꯗꯣ ꯅꯣꯏ ꯕꯥꯏꯒꯤ ꯃꯆꯦꯔ ꯃꯆꯜꯂꯥ ꯑꯗꯨꯃꯥꯏꯅ ꯍꯪꯉꯛꯏꯗꯣ
ꯑꯣ ꯑꯗꯨꯕꯨꯗꯤꯅꯦ ꯅꯤꯅꯦꯕꯨꯗꯤ ꯀꯧꯋꯦꯕꯀꯣ ꯅꯪꯉꯣꯟꯗ ꯍꯥꯏꯕꯁꯦ ꯏꯅꯦ ꯑꯣꯏꯅ ꯆꯠꯈ꯭ꯔ ꯃꯥꯜꯂꯦ ꯑꯗꯨꯝ ꯍꯣꯏ ꯅꯤꯅꯦ ꯅꯤꯅꯦꯕꯨꯗꯤ ꯀꯧꯏꯗ ꯑꯩꯈꯣꯏꯁꯨ ꯑꯗꯨꯝ ꯀꯧꯕꯕꯨꯗꯤꯀꯣ
ꯍꯣꯏ ꯑꯗꯨꯅꯤ ꯃꯤꯡꯒꯣꯜ ꯂꯩꯗꯅ ꯑꯦ ꯑꯩꯈꯣꯏ ꯀꯩꯅꯣꯗ ꯑꯩꯈꯣꯏ ꯅꯤꯅꯦꯗꯣꯒ ꯍꯥꯏ ꯍꯥꯏꯇꯥꯔꯒꯗꯤ ꯑꯗꯨꯝ ꯈꯤꯇꯪ ꯂꯣꯏꯅ ꯂꯧꯕꯗꯣ ꯈꯣꯏ ꯏꯅꯦꯒ ꯍꯥꯏꯇꯥꯔꯗꯤ ꯈꯤꯇꯪ ꯀꯩ ꯍꯥꯏꯅꯤ ꯑꯔꯤꯕꯗ ꯃꯥꯟꯕ ꯀꯧꯕꯁꯤ ꯑꯗꯨꯝ ꯍꯥꯏꯗꯅ ꯑꯩꯈꯣꯏꯁꯨ ꯑꯅꯛꯄꯗꯅ ꯈꯤꯇꯪ ꯍꯥꯏꯗꯤ ꯈ꯭ꯋꯥꯏꯒꯤ ꯇꯣꯟꯗ ꯂꯩꯗꯅ ꯑꯗꯨꯒꯤ ꯋꯅꯤꯗ
ꯍꯣꯏ ꯆꯨꯝꯃꯦ ꯑꯗꯨꯕꯨꯗꯤ ꯍꯥꯏꯕꯗꯤ ꯏꯅꯦ ꯍꯥꯏꯕꯁꯤꯅ ꯍꯣꯏ ꯑꯩ ꯈꯟꯕꯨ ꯈꯟꯖꯤꯂꯗꯤ ꯑꯩꯗꯤ ꯑꯗꯨꯝ ꯀꯣ ꯍꯥꯏꯗꯣꯛꯈꯤꯕ ꯍꯥꯏꯇꯥꯔꯦ ꯑꯗꯨꯃꯥꯏꯅ ꯀꯧꯕꯗꯤ ꯅꯤꯅꯦ ꯀꯧꯏꯅꯦꯕ ꯑꯩꯈꯣꯏꯁꯨ ꯑꯗꯨꯝ ꯀꯧꯕꯗꯤ ꯀꯣ ꯑꯗꯨꯒꯁꯨ ꯑꯗꯨꯃꯥꯏꯅ ꯍꯥꯏꯗꯣꯛꯑ ꯆꯠꯈ꯭ꯔꯦ ꯆꯠꯄꯕꯨꯗꯤ
ꯑꯗꯨꯝ ꯂꯩꯗꯅ ꯑꯗꯨꯝ ꯑꯗꯩ ꯅꯤꯅꯦꯃꯛ ꯍꯥꯏꯗꯔꯁꯨ ꯑꯩꯈꯣꯏꯅ ꯅꯦꯆꯥꯒ ꯍꯥꯏ ꯑꯇꯣꯝꯕꯤꯁꯨ ꯑꯩꯈꯣꯏ ꯑꯩꯈꯣꯏ ꯀꯥꯀꯥ ꯃꯣꯏ ꯃꯅꯦ ꯈ꯭ꯋꯥꯏ ꯇꯣꯟꯕꯗꯨ ꯑꯗꯨꯝ ꯃꯈꯣꯏꯅꯁꯨ ꯑꯗꯨꯝ ꯅꯦꯆꯥ ꯅꯦꯆꯥ ꯀꯧꯋꯦꯕ ꯑꯗꯨꯝ ꯍꯥꯏꯗꯤ ꯑꯗꯨꯅꯗꯤ ꯌꯥꯝ ꯌꯥꯡꯍꯟꯕ ꯍꯥꯏꯇꯥꯔꯦ ꯀꯧꯕꯗꯁꯨ ꯑꯗꯒꯤ ꯑꯗꯨꯝ ꯀꯩ ꯍꯥꯏꯅꯤ ꯌꯥꯝꯅꯁꯨ ꯅꯛꯅꯕ ꯃꯔꯤꯁꯨꯝ ꯃꯥꯜꯍꯕ‌ꯗ‌ꯣ ꯏꯅꯦꯒ ꯍꯥꯏꯔꯗꯤ ꯌꯥꯝ ꯂꯥꯞꯅꯕ ꯑꯗꯩ ꯄꯥꯎꯒꯁꯦ ꯈꯤꯇꯪ ꯐꯥꯎꯅꯕ ꯈꯤꯇꯪ ꯋꯥꯠꯄꯩ ꯃꯑꯣꯡꯗ ꯑꯗꯨꯃꯥꯏꯅ ꯇꯧꯋꯗꯅꯀꯣ ꯋꯥꯍꯩꯗꯣ
ꯍꯣ ꯍꯣꯏ ꯑꯗꯨꯕꯨꯗꯤ ꯑꯩꯁꯨ ꯀꯃꯥꯏꯅ ꯇꯧꯔꯤꯅꯣ ꯈꯪꯗꯦ ꯍꯥꯏꯕꯗꯤ ꯅꯍꯥꯟꯈꯩ ꯑꯗꯨꯝ ꯑꯦ ꯅꯤꯅ‌ꯦ ꯅꯤꯅ‌ꯦ ꯅꯤꯅ‌ꯦ ꯅꯦꯅꯦ ꯍꯥꯏꯔꯒ ꯑꯗꯨꯃꯥꯏꯅ ꯀꯧꯔꯤꯅꯦꯕꯀꯣ ꯉꯁꯤꯗ ꯏꯅꯦ ꯍꯥꯏꯔꯒ ꯑꯗꯨꯃꯥꯏꯅ ꯀꯣꯛ ꯆꯠꯈ꯭ꯔꯦ ꯕꯥꯄꯀ ꯑꯣꯏꯍꯧꯗ‌ꯦꯗ ꯑꯗꯨ ꯀꯩꯅꯣ ꯇꯧꯔꯕꯣ ꯅꯨꯡꯗꯥꯡꯒꯤꯗꯤ ꯀꯩ ꯏꯟꯖꯥꯡ ꯀꯃꯥꯏ ꯀꯃꯥꯏꯅ ꯆꯥꯔꯒꯦ ꯆꯥꯛ ꯏꯟꯖꯥꯡ
ꯎꯝ ꯍꯣꯏ ꯉꯥꯏꯈꯣꯀ‌ꯣ ꯑꯩ ꯁ‌ꯣꯝꯗ ꯊꯕꯛ ꯑꯃ ꯂꯥꯛꯑꯦ ꯑꯝꯇ ꯍꯪꯉꯨꯒꯤꯒꯦꯀꯣ
ꯍꯣ ꯐꯔꯦ ꯐꯔꯦ